ꯀꯗꯣꯔꯤꯅꯣ
ꯀꯩꯁꯨ ꯇꯧꯗꯦꯗ ꯁꯨꯝ ꯐꯣꯟꯗ ꯍꯥꯏꯂꯥꯏꯠ ꯌꯦꯡꯉꯝꯕꯅꯤ ꯋꯥꯔꯜ ꯀꯞꯀꯤ ꯀꯃꯥꯏ ꯀꯃꯥꯏ ꯇꯧꯔꯤꯒꯦꯅ
ꯂꯥꯏꯞꯇ ꯌꯦꯡꯗꯕꯤꯗ ꯍꯥꯏ ꯂꯥꯏꯠꯇ ꯌꯦꯡꯕꯁꯤꯅ ꯅꯨꯡꯉꯥꯏꯔꯕ ꯖꯥꯠꯂꯣ
ꯍꯥꯏꯕꯗꯤ ꯂꯥꯏꯞꯇ ꯌꯦꯡꯕꯁꯤꯗꯤ ꯄꯨꯡꯗꯣ ꯃꯦꯟ ꯇꯥꯗꯦꯗꯅ
ꯍꯣꯏꯅꯦ ꯑꯗꯨꯕꯨꯗꯤ
ꯄꯨꯡ ꯑꯅꯤꯗ ꯈꯔ ꯂꯩꯔꯛ ꯑꯍꯨꯝꯗ ꯈꯔ ꯂꯩꯔꯛ ꯅꯍꯥꯟꯒꯤ ꯕꯔꯖꯤꯦꯜꯒ ꯅꯣꯔꯋꯦꯒ ꯁꯥꯟꯅꯕꯗꯣ ꯑꯍꯨꯝ ꯃꯈꯥꯏ ꯗ ꯂꯩꯌꯦ ꯇꯨꯝ ꯍꯧꯒꯠꯅꯕ ꯍꯣꯠꯅꯕꯗ ꯑꯋꯥꯕ ꯑꯃ ꯑꯣꯏꯈꯤꯌꯦ
ꯑꯣ ꯑꯗꯣ ꯑ ꯍꯥꯏꯔꯛꯑꯣ
ꯄꯨꯡꯁꯤꯅ ꯐꯖꯅꯒ ꯑꯝꯇ ꯌꯦꯡꯕ ꯐꯪꯗꯔꯦ ꯑꯗꯨꯗꯤ ꯋꯥꯔꯜ ꯀꯞꯀ
ꯑꯗꯣ ꯑꯩꯅ ꯑꯩꯉꯣꯟꯗ ꯍꯥꯏꯅꯤꯡꯉꯤꯁꯤꯅ ꯑꯩꯈꯣꯏꯒꯤ ꯍꯟꯗꯛ ꯄꯥꯡꯊꯣꯛꯏꯕ ꯐꯤꯐꯥ ꯋꯥꯔꯜ ꯀꯞ ꯇ꯭ꯋꯦꯟꯇꯤ ꯇ꯭ꯋꯦꯟꯇꯤ ꯁꯤꯛꯁꯁꯦ ꯑꯩꯈꯣꯏꯒꯤ ꯌꯨ ꯑꯦꯁ ꯑꯦ ꯌꯨ ꯑꯦꯁ ꯑꯦ ꯀꯅꯥꯗꯥ ꯄꯥꯡ ꯄꯥꯡꯊꯣꯛ ꯏ ꯅꯠꯇꯔꯣ
ꯎꯝ
ꯃꯦꯛꯁꯤꯀꯣꯗꯁꯨ ꯑꯌꯥꯝꯕꯕꯨꯗꯤ ꯌꯨ ꯑꯦꯁ ꯑꯦꯗ ꯁꯥꯟꯅꯔꯦ ꯁꯤꯗ ꯑꯩꯅ ꯍꯥꯏꯅꯤꯡꯉꯅ ꯑꯩꯈꯣꯏꯒꯤ ꯑꯦꯁꯤꯌꯥ ꯍꯥꯏꯗꯤ ꯑꯩꯈꯣꯏꯒꯤ ꯏꯟꯗꯤꯌꯥꯁꯤꯅ ꯋꯥ‍꯭ꯔꯜ ꯀꯞꯁꯦ ꯁꯔꯨꯛ ꯌꯥꯔꯦꯅ ꯈꯜꯂꯁꯦꯕ ꯑꯩꯈꯣꯏꯒꯤ ꯏꯟꯗꯤꯌꯥꯒꯤ ꯐꯤꯐꯥ ꯀꯥꯎꯔꯦ ꯀꯥꯎꯔꯤꯕ ꯆꯠꯀꯗꯧꯔꯤꯕ ꯄ꯭ꯂꯦꯌꯥꯔꯁꯤꯡꯁꯤꯅ ꯃꯣꯏꯗ ꯃꯇꯝ ꯑꯣꯟꯅꯕꯒꯤ ꯆꯩꯊꯦꯡ ꯐꯪꯒꯗ꯭ꯔꯥ ꯍꯥꯏ ꯖꯃꯥꯏ ꯑꯥꯒꯤ ꯅꯨꯡꯁꯤꯠ ꯅꯨꯡꯁꯥꯠꯇꯣ ꯀꯃꯥꯏꯅ ꯇꯧꯅꯤ ꯈꯟꯕꯗꯁꯨ ꯑꯃꯨꯛꯁꯨ ꯁꯤ ꯃꯇꯥꯡꯗ ꯈꯤꯇꯪ ꯅꯪꯅ ꯈꯪꯉꯗꯤ ꯍꯥꯏꯌꯨꯅꯦ
ꯑꯗꯨꯅꯤꯅꯦ ꯑꯗꯨꯁꯨ ꯈꯟꯅꯕ ꯌꯥꯕ ꯋꯥꯐꯝꯅꯤꯅꯦ ꯍꯥꯏꯗꯤ ꯃꯣꯏ ꯑꯩꯈꯣꯏꯒꯤꯗꯤ ꯄꯨꯔꯥ ꯈꯦꯠꯅꯔꯦꯕ ꯅꯠꯇ꯭ꯔꯥ
ꯑꯝ
ꯃꯁꯤ ꯈꯔ ꯋꯥꯠꯂꯤꯀꯥꯟꯗ ꯍꯥꯏꯇꯥꯔꯦꯅꯦ ꯊꯥ ꯃꯈꯥꯏ ꯃꯨꯛꯀ ꯋꯥꯠꯂꯤꯀꯥꯟꯗ ꯃꯦꯁ ꯇꯥꯒꯗꯕ ꯅꯨꯃꯤꯠ ꯍꯥꯏꯇꯥꯔꯦꯅꯦ
ꯑꯥ
ꯑꯗꯨꯃꯥꯏꯅꯒ ꯆꯠꯂꯗꯤ ꯈꯔ ꯆꯨꯁꯟꯅꯕ ꯉꯝꯗꯧꯕꯒꯤ ꯃꯑꯣꯡ ꯃꯥꯟꯗ꯭ꯔꯣ
ꯃꯥꯅꯦ ꯍꯥꯏꯗꯤ ꯈꯔ ꯃꯥꯡꯖꯧꯅꯅꯀꯣ ꯊꯥ ꯃꯈꯥꯏ ꯑꯃ ꯀꯩ ꯑꯃꯥ ꯋꯥꯠꯂꯤꯀꯥꯟꯗ
ꯃꯥꯅꯦ ꯑꯇꯨꯒ ꯍꯦꯛꯇ ꯃ‌ꯦꯠꯁ ꯂꯩꯔꯦ ꯀꯥꯏꯅ ꯍ‌ꯦꯛꯇ ꯅꯣꯡ ꯅꯤꯅꯤꯗꯒ ꯆꯠꯁꯤꯜꯂꯗꯤ ꯑꯗꯨꯗꯤ ꯄꯨꯔꯥ ꯁꯥꯟꯅꯕ ꯉꯝꯗꯧ ꯃꯥꯟꯗꯦꯕ ꯃꯑꯣꯡꯗꯣ
ꯎꯝ ꯌꯥꯔꯣꯏ ꯄꯨꯂꯞ ꯇꯥꯏꯑ‌ꯣꯟꯅꯒꯅꯤ
ꯃꯥꯅꯤ ꯑꯩꯈꯣꯏꯒꯤ ꯃꯇꯝ ꯍꯥꯏꯕ ꯂꯩ ꯆꯥꯕꯒꯤ ꯃꯇꯝ ꯇꯨꯝꯕꯒꯤ ꯃꯇꯝ ꯍꯦꯛ ꯑ‌ꯣꯟꯅꯕꯗ ꯃꯤꯁꯦ ꯃꯁꯥ ꯁꯣꯛꯑꯦ ꯍꯥꯏꯗ꯭ꯔꯥ
ꯃꯥꯅꯦ ꯃꯥꯅꯤ
ꯑꯗꯨꯃꯥꯏ ꯇꯧꯗꯅ ꯁꯥꯟꯅꯕ ꯉꯝꯗꯧ ꯃꯥꯟꯗꯦꯕ
ꯑꯁ ꯑꯗꯨꯅꯤꯅꯦ ꯇꯧꯔꯤꯁꯦ
ꯑꯗꯨꯃꯥꯏꯅ ꯂꯩ ꯑꯩ ꯋꯥꯈꯜꯗꯗꯤ ꯑꯗꯣ ꯏꯟꯗꯤꯌꯥꯒꯁꯤꯕꯨ ꯀꯥꯎꯕ ꯐꯪꯉꯛꯈꯤꯗ꯭ꯔꯣ
ꯏꯟꯗꯤꯌꯥꯁꯦ ꯈꯪꯗ‌ꯦꯅꯦ ꯑꯩꯈꯣꯏꯒꯤ ꯐꯤꯐꯥ ꯔꯦꯡꯀꯤꯡꯗ ꯍꯥꯏꯔꯦ ꯅꯦꯝꯃꯤ ꯑꯥ ꯅꯥꯏꯟꯇꯤ ꯀꯦ ꯀꯥꯗ ꯂꯩꯔ‌ꯦ
ꯑꯗꯨꯅꯤ ꯃꯥꯅꯦ
ꯑꯗꯨꯅꯦ ꯕꯣꯜꯖꯦ ꯀꯃꯥꯏꯅ ꯇꯧꯒꯤꯒꯦ ꯏꯟꯗꯤꯌꯥꯒꯤ ꯕꯣꯜꯖꯦ ꯈꯪꯗꯦꯅꯦ ꯑꯩꯈꯣꯏ ꯏꯟꯗꯤꯌꯥꯒꯤꯅ ꯈ꯭ꯋꯥꯏꯗꯒꯤ ꯄꯥꯡ ꯊꯣꯛꯏꯕ ꯑꯁ ꯑꯥꯏ ꯑꯦꯁ ꯑꯦꯜ ꯁꯨꯄ꯭ꯔ ꯀꯞ ꯍꯥꯏꯒꯗ꯭ꯔꯥ
ꯑꯥ ꯑꯥꯏ ꯑꯦꯁ ꯑꯦꯜ
ꯏꯟꯗꯤꯌꯥꯟ ꯁꯨꯄ꯭ꯔꯂꯤꯛꯁꯦ
ꯎꯝ
ꯁꯤꯖꯦ ꯁꯤꯖꯤꯅ ꯏꯆꯥꯎ ꯆꯥꯎꯔ ꯃꯥꯜꯂꯦꯗꯀꯣ ꯑꯩꯈꯣꯏꯒꯤ ꯏꯟꯗꯤꯌꯥꯒꯤ ꯑꯣꯏꯅ ꯇ꯭ꯔꯣꯐꯤꯗ
ꯃꯥꯅꯤ ꯁꯤ ꯏꯆꯥꯎ ꯆꯥꯎꯔꯦ
ꯑꯗꯣ ꯎꯝ ꯑꯥꯏ ꯑꯦꯁ ꯑꯦꯜꯁꯦ ꯑꯩꯈꯣꯏꯒꯤ ꯂꯝꯗꯝꯁꯤꯒꯤ ꯈꯛꯇꯥꯗ ꯊꯧꯗꯣꯛ ꯑꯃ ꯊꯣꯛꯈ꯭ꯔꯕꯅꯤ ꯍꯥꯏꯗꯤ ꯊꯧꯗꯣꯛ ꯑꯃ ꯊꯣꯛꯈ꯭ꯔꯦꯗꯤ ꯌꯥꯝꯅ ꯆꯥꯎꯊꯣꯛꯆꯅꯤꯡꯉꯥꯏ ꯑꯣꯏꯕꯗ ꯑꯩꯈꯣꯏꯒꯤ ꯐꯨꯠꯕꯣꯜ ꯃꯦꯠꯁ ꯑꯃꯒꯤ ꯄ꯭ꯂꯦꯌꯥꯔ ꯇꯤꯝ ꯑꯃꯒꯤ ꯃꯤ ꯇꯔꯥꯃꯥꯊꯣꯏꯁꯦ
ꯑꯥ
ꯑꯦꯛꯁꯦꯞ ꯃꯩꯇꯩ ꯃꯆꯥ ꯉꯥꯛꯇ ꯑꯣꯏꯒ꯭ꯔꯦꯕ ꯑꯃꯨꯛꯇꯪ ꯌꯥꯎꯒ꯭ꯔꯦꯕ
ꯑꯣ ꯑꯟꯗꯔ ꯀꯩꯅꯣꯒꯤꯗꯨꯔꯣ ꯑꯟꯗꯔ ꯁꯤꯛꯁꯇꯤꯟꯂ ꯁꯕꯦꯟꯇꯤꯟꯂ ꯑꯃ ꯇꯧꯒꯤꯕꯗꯨꯔꯣ
ꯑꯝꯗꯌꯥꯗꯦ ꯑꯗꯨ ꯅꯠꯇꯕꯗ ꯎꯝ ꯑꯥꯏ ꯑꯦꯁ ꯑꯦꯜꯗ ꯑꯥꯏ ꯑꯦꯁ ꯑꯦꯜꯗ ꯏꯁ ꯕꯦꯡꯒꯥꯜꯒꯤ ꯀꯥꯡꯒꯨꯁꯦ ꯏꯁ ꯕꯦꯡꯒꯥꯜ ꯀ꯭ꯂꯕ ꯂꯩꯔꯤꯁꯦ ꯀꯣꯜꯀꯠ ꯇꯥꯒꯤ
ꯑ
ꯁꯤ ꯈꯤꯛꯇꯗ ꯃꯩꯇꯩ ꯃꯆꯥ ꯇꯔꯥꯃꯥꯊꯣꯏꯅ ꯏꯁꯀ꯭ꯋꯥꯠ ꯑꯃ ꯁꯦꯝꯃ ꯊꯣꯛꯄ ꯌꯥꯎꯒ꯭ꯔꯦꯕ
ꯀꯣ ꯈꯪꯗꯦꯅꯦ ꯏꯟꯗꯤꯌꯥꯒꯤ ꯕꯣꯟꯗꯤ ꯀꯌꯥ ꯌꯦꯡ ꯌꯦꯡꯗꯦꯅꯦ
ꯑꯗꯨꯅꯤꯅꯦ ꯏꯟꯗꯤꯌꯥꯒꯤ ꯄꯣꯟꯖꯦ ꯀꯃꯥꯏꯅ ꯍꯥꯏꯗꯣꯏꯅꯣ ꯈꯪꯗꯦꯅꯦ
ꯏꯟꯗꯤꯌꯥꯁꯤꯅ ꯀ꯭ꯔꯤꯛꯀꯦꯠ ꯀ꯭ꯔꯤꯛꯀꯦꯠꯅ ꯇꯧ ꯂꯩꯔꯝꯃꯤꯅꯕ
ꯎꯝ ꯀ꯭ꯔꯤꯛꯀꯦꯠꯇꯤ ꯏꯟꯗꯤꯌꯥꯗꯁꯨ ꯐꯖꯔꯤꯗꯣ ꯀ꯭ꯔꯤꯛꯀꯦꯠꯇꯗꯤ
ꯃꯥꯅ‌ꯦ
ꯑꯗꯨꯒ ꯀ꯭ꯔꯤꯛꯀꯦꯠꯇ ꯄꯩꯁꯥ ꯊꯥꯗꯕ ꯐꯨꯠꯕꯣꯜꯗ ꯄꯩꯁꯥ ꯊꯥꯗꯕꯒꯤ ꯆꯥꯡꯗꯤ ꯙꯝꯃꯥꯗ ꯈꯦꯠꯅꯔꯦ
ꯀ꯭ꯔꯤꯀꯦꯠꯅ ꯌꯥꯝ ꯍꯦꯟꯒ꯭ꯔꯦꯕ
ꯑꯥ ꯀ꯭ꯔꯤꯛꯀꯦꯠꯀꯤꯗꯤ ꯄ꯭ꯂꯦꯌꯥꯔ ꯑꯃ ꯂꯩꯕꯗ ꯀꯔꯣꯔ ꯇꯔꯥ ꯀꯨꯟ ꯄꯤꯌꯦꯕꯀꯣ
ꯑꯣ
ꯐꯣꯏꯕꯒꯤꯗꯤ ꯀꯔꯣꯔ ꯑꯃꯒ ꯌꯧꯕ ꯍꯥꯏꯁꯦ ꯇꯥꯡꯕ ꯄ꯭ꯂꯦꯌꯥꯔ ꯆꯤꯡꯉꯦꯕ ꯀꯔꯣꯔ ꯑꯅꯤꯒ ꯌꯧꯔꯛꯄ ꯍꯥꯏꯁꯦ
ꯃꯥꯅꯦ
ꯑꯗꯨ ꯃꯣꯏ ꯁꯨꯝ ꯇꯥꯡꯕ ꯆꯤꯡꯉꯦ
ꯀ꯭ꯔꯤꯀꯦꯠꯇ ꯑꯣꯏꯅ ꯄꯩꯁꯥꯁꯦ ꯃꯌꯥꯝ ꯊꯥꯗꯈ꯭ꯔꯦꯅ ꯇꯧꯔꯤꯁꯤ
ꯑꯗꯨꯅꯦ ꯀ꯭ꯔꯤꯛꯀꯦꯠꯇ ꯐꯥꯎꯕꯗ ꯍꯥꯏꯔ ꯀꯗ ꯊꯥꯏꯅꯒꯤ ꯃꯇꯝꯗ ꯑꯩꯈꯣꯏꯒꯤ ꯁꯆꯤꯟ ꯇꯦꯟꯗꯨꯜꯀꯔ ꯍꯣꯏ ꯀꯪꯒꯨꯂꯤ ꯍꯣꯏ ꯑꯗꯨꯤꯗꯤ ꯑꯦ ꯃꯥꯏ ꯅ ꯉꯒꯨꯂꯤ ꯪꯒꯨꯂꯤ
ꯀꯣꯍꯤꯂꯤꯒꯤ ꯀꯣꯟꯅꯔꯥ
ꯍꯥ
ꯚꯤꯔꯥꯠ ꯀꯣꯍꯂꯤꯗꯤ ꯀꯣꯟꯅꯔꯕ ꯃꯣꯏꯗꯤ ꯃꯣꯏꯅ ꯃꯇꯝ ꯑꯃꯔꯥ
ꯑ ꯕꯤꯔꯥꯠ ꯀꯣꯂꯤꯗꯤ ꯍꯧꯖꯤꯛ ꯍꯧꯖꯤꯛ ꯁꯥꯗꯔꯤꯌꯦ ꯃꯣꯏꯗꯤ ꯑꯃꯔꯣꯝꯗ ꯎꯝ ꯑꯥ ꯇꯧꯈ꯭ꯔꯦ ꯍꯣꯏ ꯁꯆꯤꯟ ꯇꯦꯟꯗꯨꯜꯀꯔꯅ ꯌꯥꯝ ꯊꯤꯅ ꯍꯥꯜꯂꯦ ꯚꯔꯥꯠ ꯀꯣꯂꯤ ꯍꯣꯏꯗꯒꯤ ꯑꯩꯈꯣꯏꯒꯤ ꯃꯍꯦꯟꯗ꯭ꯔ ꯁꯤꯡ ꯙꯣꯅꯤꯒꯅ ꯍꯥꯏꯁꯦ
ꯎ
ꯃꯣꯏꯅꯁꯨ ꯍꯥꯜꯂꯦ ꯚꯔꯥꯠ ꯀꯣꯂꯤꯗꯤ ꯍꯧꯖꯤꯛ ꯍꯛ ꯂꯥꯎꯅ ꯐꯥꯎꯔꯕꯤꯕꯂꯤ ꯑꯔꯝꯅꯤ ꯎꯝ
ꯑꯦ ꯑꯗꯨꯒ ꯑꯃ ꯂꯩꯌꯦ ꯃꯨꯝꯕꯥꯏ ꯏꯟꯗꯤꯌꯥꯗ ꯁꯥꯟꯅꯕ ꯑꯃ ꯀꯔꯤꯒꯤ ꯊꯥꯔꯇꯤꯛ
ꯑ ꯍꯥꯔꯇꯤꯛ
ꯍꯥꯏꯔꯇꯤꯛ ꯍꯥꯏꯕ꯭ꯔꯥ
ꯑꯥ ꯃꯥꯅꯤꯅꯦ
ꯑꯗꯨ ꯀꯃꯥꯏꯅ ꯇꯧꯒꯦ ꯑꯗꯨ ꯌꯥꯝꯅ ꯊꯥꯒꯠꯅꯩꯅꯦ ꯐꯦꯁꯕꯨꯛ ꯌꯨꯇ꯭ꯌꯨꯞ ꯑꯩ ꯌꯨꯇ꯭ꯌꯨꯞ ꯅꯠꯇꯦ ꯏꯟꯁꯇꯥꯒ꯭ꯔꯥꯝ ꯍꯥꯏꯇꯥꯔꯦꯅꯦ
ꯑꯗꯨꯝ ꯐꯖꯩꯌꯦ ꯃꯥꯁꯨꯦꯀꯣ
ꯑꯣ
ꯑꯗꯤ ꯑꯩꯈꯣꯏ ꯏꯟꯗꯤꯌꯥꯒꯤ ꯑꯣꯏꯅ ꯕꯣꯂꯔꯒꯤ ꯂꯝꯗ ꯍꯥꯏꯔꯒꯅ ꯑꯩꯅ ꯈꯟꯖꯕ ꯇꯣ ꯑꯗꯨꯗꯤ ꯨꯃ꯭ꯔꯥꯁꯦ ꯃꯥꯅ ꯕꯣꯜ ꯂꯪꯕꯕꯁꯤ ꯐꯖꯩ ꯑꯩꯩꯅ ꯈꯟꯕꯤꯗꯣ ꯋꯥꯈꯟꯗ ꯍꯥꯏꯗꯤ ꯃꯥꯅꯝ ꯂꯪꯉꯗꯤ ꯃꯤꯁꯦ ꯑꯗꯨꯝ ꯍꯥꯂꯦꯕ
ꯑꯣ ꯀ꯭ꯔꯤꯀꯦꯠꯀꯤꯗꯤ ꯀꯌꯥ ꯈꯪꯗꯦ ꯀ꯭ꯔꯤꯛꯀꯦꯠ ꯁꯥꯟꯅꯕꯁꯦ ꯑꯩꯈꯣꯏꯔꯣꯝꯗꯗꯤ ꯌꯍꯧꯕ ꯀꯨꯏꯗ꯭ꯔꯤꯌꯦꯦ ꯆꯍꯤ ꯑꯃꯅꯤꯅꯤꯃꯨꯛꯇ ꯉꯥꯏꯔꯤꯌꯦꯦ
ꯑ
ꯑꯗꯨꯁꯨ ꯐꯖꯅ ꯁꯥꯟꯅꯕ ꯅꯠꯇꯦꯗ ꯁꯨꯝ ꯑꯍꯟ ꯃꯌꯥꯝ ꯇꯧꯔꯒ ꯍꯦꯛ ꯑꯃ ꯂꯩꯗꯥꯏꯅꯦ
ꯎꯝ
ꯑꯗꯨꯃꯥꯏꯅ ꯁꯥꯟꯅꯕꯗꯣ ꯑꯩꯈꯣꯏ ꯑꯗꯣꯝꯗꯗꯤ ꯌꯧꯕ ꯀꯨꯏꯗ꯭ꯔꯤ ꯑꯩꯈꯣꯏ ꯑꯗꯣꯝꯗꯗꯤ ꯕꯣꯟ ꯉꯥꯛꯇ ꯇꯧꯅꯔꯝꯃꯦꯕ
ꯑꯣ ꯅꯣꯏꯔꯣꯝꯒꯩꯗꯤ ꯕꯣꯟ ꯐꯖꯅ ꯁꯥꯟꯅꯕꯅꯤꯗ
ꯁꯥꯟꯅꯩꯌꯦ ꯇꯋꯥꯒ ꯑꯃꯨꯛ ꯂꯧꯒꯔ꯭ꯗꯨꯗꯤ ꯁꯤꯇꯥꯥꯔꯦ
ꯂꯧ ꯎꯝ ꯂꯧꯔꯦ ꯂꯧꯔꯦ ꯁꯦꯛꯇ꯭ꯔꯒꯤ ꯀꯤꯁꯟ ꯃꯆꯥ ꯑꯣꯏꯅ ꯅꯦꯔꯣꯀꯗ ꯁꯥꯟꯅꯅꯕ ꯀꯤꯁꯟ ꯃꯆꯥ ꯇ꯭ꯔꯥꯎꯗ ꯁꯥꯟꯅꯅꯕ ꯀꯤꯁꯟ ꯃꯆꯥꯗꯣ
ꯍꯣꯏ ꯍꯣꯏ
ꯃꯣꯏꯁꯦ ꯃꯣꯏ ꯌꯥꯝ ꯐꯖꯩꯌꯦ ꯃꯣꯏꯁꯦ ꯃꯤ ꯄꯤꯛꯆꯈꯤꯕꯅꯦꯕꯀꯣ
ꯍꯣꯏ ꯄꯤꯛꯆ ꯄꯤꯛ ꯕꯣꯠꯗꯤ ꯐꯖꯕꯅꯤ
ꯎ ꯕꯣꯁꯥꯔꯗ ꯁꯤꯡꯕ ꯈꯣꯠꯄ
ꯃꯥꯅꯦ
ꯑꯗꯣ ꯑꯗꯨ ꯍꯥꯏꯔꯨꯔꯒ ꯑꯩꯈꯣꯏꯒꯤ ꯏꯟꯗꯤꯌꯥꯅ ꯀ꯭ꯔꯤꯀꯦꯠꯇ ꯊꯥꯗꯕ ꯁꯨꯃꯥꯏꯅ ꯄꯩꯁꯥꯁꯦ ꯐꯨꯠꯕꯣꯜꯗ ꯊꯥꯗꯣꯏꯕꯤꯔꯗꯤꯅꯦ
ꯃꯥꯅꯦ
ꯏꯟꯗꯤꯌꯥꯁꯁꯤ ꯌꯥꯝ ꯆꯥꯎꯈꯠ ꯆꯦꯅꯤꯅ ꯈꯜꯂꯤ ꯋꯥꯈꯜꯗ ꯅꯪ ꯋꯥꯈꯜꯗꯗꯤ ꯀꯃꯥꯏꯅ ꯈꯜꯂꯤ
ꯆꯥꯎꯈꯠ ꯇꯥꯕꯅꯤ ꯍꯥꯏꯕꯗꯤ ꯏꯀ꯭ꯋꯤꯞꯃꯦꯟꯗꯤ ꯀꯌꯥꯗꯤ ꯆꯪꯕꯗꯤ ꯑꯣꯏꯗ꯭ꯔꯦ ꯐꯣꯟꯒꯤꯗꯤꯀꯣ ꯑꯗꯣ ꯑꯗꯨꯝ ꯂꯩꯗꯅ ꯇ꯭ꯔꯦꯟ ꯇ꯭ꯔꯦꯟꯅꯤꯡ ꯅꯨꯡꯅꯤꯡ ꯌꯥꯝ ꯐꯖꯅ ꯇꯧꯕꯤꯕ ꯑꯃ ꯗꯔꯀꯥꯔ ꯑꯣꯏꯗꯅ ꯍꯥꯏꯕꯗꯤ ꯔꯦꯡꯀꯤꯡ ꯑꯗꯨ ꯌꯥꯝ ꯅꯦꯝꯅ ꯂꯩꯈ꯭ꯔꯦꯕ
ꯎꯝ
ꯈꯪꯗꯦ ꯀꯔꯝꯀꯟꯗꯕꯨ ꯋꯥꯛꯀꯝꯀꯥꯡꯁꯤ ꯀꯥꯎꯔꯛꯈꯤꯗꯣꯏꯅꯣ ꯀꯇꯥꯔ ꯍꯣꯏꯗꯤ ꯎꯆꯤꯟ ꯅꯥꯆꯤꯟ ꯀꯥꯎꯏꯤ ꯔꯦꯡꯀꯤꯡ ꯅꯦꯝꯕꯅꯦꯕꯥ ꯃꯣꯏꯁꯨ ꯀ꯭ꯋꯥꯂꯤꯐꯥꯏ ꯃꯦꯠꯁꯇ ꯀꯇꯥꯒ ꯏꯟꯗꯤꯌꯥꯒ ꯁꯥꯟꯅꯌꯦꯕꯥ ꯀꯩꯅꯣꯝ ꯍꯥꯏꯈꯤꯕꯅꯤ ꯍꯟꯗꯛꯀꯤꯗꯣ
ꯑꯣ ꯀ꯭ꯋꯥꯂꯤꯐꯥꯏ ꯃꯦꯠꯁꯇ
ꯎꯝ
ꯑ
ꯑꯗꯨꯗꯒꯤ ꯀꯦꯕꯣ ꯕꯥꯔꯗꯦꯒ ꯍꯥꯏꯗꯣ ꯑꯍꯥꯟꯕ ꯆꯪꯖꯔꯛꯄꯅꯤꯗꯅ ꯃꯣꯏꯁꯨ ꯑꯩꯈꯣꯏ ꯃꯤꯁꯤꯡ ꯌꯥꯝꯕꯒꯥꯟꯗꯤ ꯏꯟꯗꯤꯌꯥꯅ ꯄꯨꯔꯥ ꯍꯦꯜꯂꯤꯃꯤꯗꯅ
ꯑꯥ
ꯑꯁ ꯈꯪꯗꯦ ꯁꯤ ꯀꯔꯤ ꯍꯥꯏꯅ ꯍꯥꯏꯗꯣꯏꯅꯣ ꯍꯥꯏꯐꯝ ꯈꯪꯗꯦꯗꯨꯅꯤ
ꯑꯗꯨ ꯍꯥꯏꯔꯨꯔꯥꯒ
ꯀ
ꯀ꯭ꯋꯥꯇꯔꯒ ꯏꯟꯗꯤꯌꯥꯒ ꯁꯥꯟꯅꯈꯤꯕ ꯃꯦꯁꯇꯣ
ꯎꯝ
ꯑꯗꯨꯗ ꯀ꯭ꯋꯥꯇꯔꯅ ꯀꯃꯥꯏꯅ ꯇꯧꯒꯦ ꯍꯥꯏ ꯀꯥꯟꯗ ꯀꯊꯗ ꯀꯇꯔꯅ ꯐꯥꯎ ꯌꯥꯝ ꯇꯧꯋꯦꯅ ꯈꯈꯣꯠꯂꯅ ꯍꯥꯏꯈꯤꯕꯅꯦꯕ ꯍꯥꯏꯗꯤ ꯏꯟꯗꯤꯌꯥꯗ ꯆꯟꯕ ꯒꯣꯜꯗ ꯑꯣꯈ
ꯑꯣ
ꯒꯣꯟ ꯆꯥꯜꯂꯤ ꯆꯟꯗꯦꯅ ꯇꯧꯅꯈꯤꯕꯅꯦꯕ
ꯑꯣ
ꯑꯗꯨꯃꯥꯏꯅ ꯇꯧꯈꯤꯕꯩꯅꯤ
ꯉꯔꯥꯡꯒꯤ ꯉꯔꯥꯡ ꯍꯥꯏꯔꯤꯒ꯭ꯔꯥ ꯅꯍꯥꯟ ꯍꯥꯏꯒ꯭ꯔꯥꯗꯔꯥ ꯏꯖꯤꯞꯀ ꯁꯥꯟꯅꯕꯗꯣ ꯑꯥꯔꯖꯦꯟꯇꯤꯅꯥꯒ
ꯑꯥ
ꯑꯗꯨ ꯌꯥꯝ ꯌꯦꯠꯅꯔꯤ ꯃꯥꯜꯂꯤꯅꯦ ꯍꯧꯖꯤꯛ
ꯌꯦꯠꯅꯔꯤ ꯌꯦꯠꯅꯔꯤ ꯀꯔꯤꯒꯤ ꯏꯖꯤꯞꯅ ꯊꯣꯏꯖꯒꯗꯕ ꯕꯣꯟꯗꯨꯗ
ꯎꯝ
ꯑꯥꯔꯖꯦꯟꯇꯤꯅꯥꯗ ꯅꯝꯗꯅ ꯊꯣꯏꯍꯟꯗꯅ ꯃꯣꯏꯁꯨ ꯍꯦꯟꯃꯜꯂꯤꯗ ꯍꯥꯏꯗꯤ ꯂꯩꯔꯤꯕ ꯐꯤꯐꯥꯖꯦ ꯃꯦꯁꯤ ꯍꯥꯏꯕ꯭ꯔꯥ ꯄꯦꯁꯤ ꯍꯥꯏꯕ꯭ꯔꯥ ꯃꯤ ꯃꯆꯥ ꯑꯃ ꯕꯣꯜ ꯁꯥꯅꯕꯗꯨ ꯐꯤꯐꯥꯒꯤ ꯄ꯭ꯔꯁꯤꯗꯦꯟꯒꯤ ꯃꯆꯥ ꯅꯨꯄꯥꯅꯦꯕꯨ ꯍꯥꯢꯅꯩꯗ ꯃꯥꯁꯦ ꯀꯔꯤ ꯃꯦꯁꯤꯖꯤ ꯃꯥꯒꯤ ꯃꯆꯥꯅꯨꯄꯥꯅꯦꯌꯦ ꯆꯨꯝꯃꯤꯕ ꯂꯥꯜꯂꯤꯕ ꯈꯪꯗꯦ
ꯄꯪꯈꯥ ꯊꯥꯒꯠꯅꯔꯤꯌꯦꯅꯦ ꯑꯗꯨꯒꯤꯁꯨ ꯌꯥꯝꯅ
ꯑꯗꯨꯨꯅꯦ ꯍꯥꯏꯗꯤ ꯃꯣꯏꯅ ꯑꯥꯔꯖꯦꯟꯇꯤꯅꯥꯒꯤ ꯃꯤꯅ ꯃꯁꯥ ꯌꯥꯎꯗꯕꯤꯗ ꯕꯣꯜ ꯊꯦꯡꯗꯕꯤꯗ ꯃꯤ ꯃꯁꯥ ꯏꯟꯕꯗꯤ ꯀꯔꯤꯑꯥꯝꯇ ꯌꯦꯡꯗꯦ ꯃꯤ ꯃꯁꯥ ꯏꯟꯕꯁꯤ ꯑꯩꯈꯣꯏ ꯂꯣꯏ ꯎꯔꯤ ꯅꯠꯇ꯭ꯔꯣ
ꯎꯝ
ꯍꯦꯛ ꯃꯣꯏꯗꯅ ꯈꯤꯇꯪ ꯊꯦꯡꯉꯨꯕꯥꯗꯅ ꯕꯥꯔ ꯆꯦꯛ ꯇꯧꯗꯅ ꯑ ꯔꯤꯄ꯭ꯂꯦ ꯇꯧꯔ ꯌꯦꯡꯉ ꯌꯦꯡꯗꯅ ꯃꯣꯏ ꯑꯗꯨ ꯐꯖꯗꯦꯕ ꯌꯥꯝꯅ
ꯃꯥꯅꯦ ꯑꯃꯥ
ꯗꯤꯕꯣꯛꯁ ꯃꯅꯨꯡꯗ ꯁꯂꯥ ꯇꯨꯕꯗ ꯑꯗꯨꯗꯨꯕꯨ ꯀꯃꯥꯏꯅ ꯈꯟꯒꯦ ꯅꯣꯏ ꯋꯥꯈꯟꯗꯕꯨ ꯐꯥꯎꯟꯅꯤ ꯀꯥꯏꯅ ꯈꯟꯕꯔ꯭ꯕ
ꯑ ꯑꯗꯨꯗꯣ ꯗꯤꯕꯣꯛꯁ ꯃꯅꯨꯡ ꯌꯧꯔꯛꯑꯕꯅꯤꯅ ꯑꯇꯣꯞꯄ ꯇꯤꯝꯗꯨꯒꯤ ꯑꯦꯒꯦꯟꯁꯇꯨꯒꯤ ꯈꯤꯇꯪ ꯑꯦꯗꯚꯥꯟꯇꯦꯖ ꯑꯝꯗꯤ ꯄꯤꯕꯝ ꯊꯣꯛꯑꯦ
ꯑꯇꯣꯞꯄ ꯇꯤꯝ ꯍꯥꯏꯗꯤ ꯁꯂꯥ ꯍꯣꯢꯒꯤ
ꯑ ꯁꯂꯥꯅ ꯄꯨꯁꯤꯜꯂꯛꯏꯅꯤꯗꯅ
ꯑꯥ
ꯁꯂꯥꯒꯤ ꯑꯣꯏꯅ ꯑꯦꯗꯚꯥꯟꯇꯦꯖ ꯈꯤꯇꯪ ꯐꯤꯕꯝ ꯊꯣꯛꯑꯦ ꯍꯥꯏꯇꯥꯔꯦꯀꯣ
ꯃꯥꯅ ꯄꯨꯁꯟꯖꯔꯤꯕꯅꯤꯅ
ꯃꯥꯅꯦ ꯑꯗꯨ ꯅꯠꯇꯕꯗꯁꯨ ꯒꯣꯜ ꯐꯖꯕ ꯑꯃ ꯅꯨꯄꯥ ꯑꯃꯅ ꯁꯠ ꯁꯠ ꯁꯠꯠꯇꯅ ꯎꯡꯊꯣꯛꯑꯒ ꯕꯣꯟꯁꯦ ꯐꯖꯅ ꯊꯦꯛꯇꯣꯛꯑꯒ ꯄꯨꯈꯠꯂꯒ ꯒꯣꯜ ꯆꯟꯀꯥꯟꯗ ꯈꯣꯡꯕꯤꯗ ꯈꯤꯇꯪ ꯅꯦꯠꯂꯨꯕꯒꯤ ꯏꯁ ꯂꯣꯏꯔꯦꯍꯦ ꯑꯗꯨꯒꯤ ꯆꯦꯛꯀ ꯇꯧꯔꯛꯄꯗꯨ ꯌꯦꯡꯐꯝ ꯊꯣꯛꯇꯦ ꯍꯥꯏꯅꯤꯗꯥ
ꯑꯣ
ꯑꯣꯐ ꯁꯥꯏꯠ ꯇꯥꯔꯝꯕ꯭ꯔꯣ ꯑꯗꯨꯗꯣ
ꯑꯣꯞꯁꯥꯏꯠꯗꯤ ꯇꯥꯗꯦ
ꯑꯣ
ꯌꯥꯗꯦꯗ ꯑꯥꯔꯖꯦꯟꯇꯤꯅꯥꯒꯤ ꯃꯤꯡꯆꯪ ꯑꯗꯨꯝ ꯆꯪ ꯂꯩ ꯍꯥꯏꯗꯤ ꯃꯃꯥꯡ ꯃꯃꯥꯡ ꯆꯍꯤꯗꯒꯤ ꯇꯨ ꯊꯥꯎꯖꯟ ꯇ꯭ꯋꯦꯟꯇꯤꯒ ꯇꯨꯗ ꯄꯥꯡꯊꯣꯛꯈꯤꯕ ꯐꯤꯐꯥ ꯋꯥꯔꯜ ꯀꯞꯇꯨꯁꯨ ꯀꯣ
ꯎꯝ
ꯑꯗꯨꯝ ꯑꯗꯨꯁꯨ ꯃꯦꯁꯤꯒꯤ ꯃꯤꯆꯪ ꯆꯪꯉꯤ ꯑꯥꯔꯖꯦꯟꯇꯤꯅꯥ ꯇꯤꯝꯒꯤ ꯑꯗꯤ ꯍꯟꯗꯛ ꯑ ꯇ꯭ꯋꯦꯟꯇꯤ ꯇ꯭ꯋꯦꯟꯇꯤ ꯁꯤꯛꯁꯀꯤ ꯋꯥꯔꯜ ꯀꯞꯁꯨ ꯃꯦꯁꯤꯒꯤ ꯃꯤꯆꯡ ꯆꯪꯏ
ꯃꯥꯅꯤ ꯃꯦꯁꯤ ꯌꯥꯝ ꯅꯨꯡꯁꯤꯔꯖꯥꯠꯂꯤ ꯃꯣꯏ ꯄ꯭ꯔꯁꯤꯗꯦꯟꯗꯨꯅ
ꯑꯦ ꯑꯗꯨꯕꯨꯗꯤ ꯅꯪ ꯁꯣꯁꯜ ꯃꯦꯗꯤꯌꯥ ꯑꯩꯈꯣꯏ ꯐꯦꯁꯕꯨꯛ ꯌꯨꯇꯨꯕꯇ ꯎꯗ꯭ꯔꯣ ꯑꯥ ꯃꯤꯒꯤ ꯏꯖꯤꯞꯀꯤꯅ ꯒꯣꯜ ꯑꯅꯤ ꯆꯟꯖꯔꯛꯄꯗ ꯐꯤꯐꯥ ꯄ꯭ꯔꯁꯤꯗꯦꯟꯅ ꯃꯀꯣꯛ ꯑꯣ ꯂꯋꯥꯏ ꯑꯇꯥꯡꯕꯗꯣ ꯄꯥꯏꯔ ꯂꯩꯕꯗꯣ
ꯑꯣ ꯎꯏꯌꯦ ꯄꯥꯈꯠꯇꯅ ꯇꯧꯕꯗꯣ
ꯎꯝ ꯑꯗꯨꯅꯦ ꯀꯃꯥꯏꯅ ꯇꯧꯔꯤꯅꯣ ꯈꯪꯗꯦꯅꯦ ꯃꯣꯏꯁꯦ ꯀꯔꯤ ꯍꯥꯏꯅ ꯍꯥꯏꯔꯒ ꯐꯒꯅꯤ
ꯈꯪꯗꯦ ꯃꯦꯁꯤ ꯍꯣꯏ ꯂꯣꯏꯔꯀꯥꯟꯗ ꯑꯃꯨꯛ ꯌꯦꯡ ꯇꯥꯕꯅꯤꯅꯦ ꯀꯔꯤ ꯀꯃꯥꯏꯅ ꯇꯧꯔꯤꯒꯦꯗꯣ
ꯎꯝ ꯍ ꯐꯤꯐꯥꯒꯤ ꯄ꯭ꯔꯁꯤꯗꯦꯟꯗꯣ ꯋꯥꯔꯜꯀꯞꯀꯤ ꯄ꯭ꯂꯦ ꯈꯨꯗꯤꯡ ꯃꯐꯝ ꯈꯨꯗꯤꯡꯒꯤ ꯌꯦꯡꯉꯤꯅꯤ ꯃꯥꯁꯦ ꯀꯃꯥꯏꯅ ꯇꯧꯔꯤꯖꯥꯅꯣ
ꯃꯣꯏꯒꯤ ꯀꯩꯅꯣ ꯇꯧꯔꯝꯃꯅꯤ ꯀꯩꯅꯣ ꯆꯠꯄꯒꯤ ꯑꯌꯥꯕ ꯇꯤꯀꯦꯠ ꯈꯛꯇ꯭ꯔꯁꯨ ꯄꯤꯔꯕ ꯖꯥꯠꯂꯦ ꯈꯪꯗꯣꯏꯅꯦ
ꯑ ꯑꯗꯨꯗꯤꯅꯦ ꯀꯃꯥꯏꯅ ꯀꯔꯝꯕ ꯑꯗꯣ ꯐꯤꯐꯥ ꯋꯥꯔꯀꯨꯞꯀꯤ ꯌꯦꯡꯕꯒꯤ ꯇꯤꯛꯀꯦꯠꯁꯦ ꯂꯨꯄꯥ ꯀꯌꯥ ꯀꯌꯥꯃꯨꯛ ꯑꯣꯏꯕꯖꯥꯅꯣ
ꯑꯁ ꯈꯪꯗꯦꯅꯦ ꯃꯣꯏ ꯌꯨꯇ꯭ꯕꯇꯒ ꯊꯥꯒꯠꯅꯔꯛꯄꯗꯗꯤ ꯍꯧꯖꯤꯛꯀꯤ ꯉꯍꯋꯥꯏ ꯂꯤꯛꯇꯗꯤ ꯂꯨꯄꯥ ꯂꯤꯁꯤꯡ ꯇꯔꯦꯠ ꯅꯤꯄꯥꯜꯃꯨꯛ ꯑꯣꯏ ꯍꯥꯏ ꯑꯗꯣ ꯁꯨꯝ ꯁꯨꯝ ꯎꯏꯁꯜꯂꯛꯄ ꯃꯦꯠꯁ ꯀ꯭ꯋꯥꯇꯔ ꯌꯧꯁꯜꯂꯂꯝꯃꯤꯅ ꯃꯦꯠꯁ ꯃꯦꯠꯁꯀꯤ ꯇꯥꯡꯈꯠꯂꯛꯑꯦ ꯍꯥꯏꯌꯦ
ꯑꯣ
ꯑꯗꯒꯤ ꯀꯩꯅꯣꯒꯤ ꯐꯥꯏꯅꯦꯟ ꯒꯥꯗꯤ ꯂꯥꯛ ꯑꯍꯨꯝ ꯃꯌꯥ ꯌꯧꯋꯦ ꯍꯥꯏꯌꯦ
ꯐꯥꯏꯅꯦꯟ ꯌꯦꯡꯕꯒꯤ
ꯎꯝ ꯚꯤ ꯑꯥꯏ ꯄꯤ ꯅꯠꯇꯕꯗꯣ ꯂꯥꯛ ꯑꯍꯨꯝ ꯃꯌꯥ ꯌꯧꯋꯦ ꯍꯣꯏꯍꯣꯏ ꯒꯦꯂꯔꯤ ꯁꯤꯠꯇꯨꯗ ꯚꯤ ꯑꯥꯏ ꯄꯤꯒꯤ ꯅꯠꯇꯕꯗ
ꯑꯣ
ꯑꯗꯨꯗꯤ ꯈꯜꯂꯣꯗꯅ ꯄꯩꯁꯥ ꯂꯣꯏ ꯍꯟꯖꯤꯟꯈꯤꯕꯒꯤ ꯃꯑꯣꯡꯅꯤ
ꯑꯁ ꯈꯪꯗꯦ